ꯇꯥꯕ꯭ꯔ ꯀꯩꯗꯧꯔꯤꯅꯣ
ꯎꯝ ꯏꯆꯦꯒ ꯕꯖꯥꯔ ꯆꯠꯁꯦ ꯍꯥꯏꯅ ꯂꯩꯔꯤꯅꯦ
ꯁꯥꯗ꯭ꯔ‌ꯣ ꯍꯧꯖꯤꯛ
ꯎꯍꯨꯝ ꯁꯥꯗꯦ ꯅꯣꯡꯁꯥꯗꯤ ꯈꯔ ꯊꯥꯏꯌ‌ꯦ ꯊꯣꯛꯑꯦ ꯑꯗꯣ ꯁꯥꯕꯗꯤ ꯑꯣꯏꯗꯦ ꯑꯗꯨꯝ ꯅꯨꯡꯉꯥꯏꯌꯦ
ꯁꯥꯏꯌ‌ꯦꯕ
ꯎꯝ
ꯅꯨꯡꯁꯥ ꯊ‌ꯣꯛꯄꯔ‌ꯣ ꯍꯥ ꯍꯥ
ꯅꯨꯡꯁꯥ ꯌꯥꯝ
ꯑꯣ ꯑꯩꯈꯣꯏꯗꯗꯤ ꯌꯥꯝ ꯊꯣꯛꯄ ꯑꯣꯏꯗꯦ ꯉ ꯉꯍꯥꯛ ꯂꯩꯥꯔꯗꯤ ꯅꯣꯡ ꯆꯨꯔꯛꯑꯅꯤ ꯑꯃꯨꯛꯀ
ꯑ
ꯅꯪ ꯍꯜꯂꯛ ꯑꯕꯣ
ꯑꯩ ꯍꯂꯛ ꯌꯧꯗ ꯉꯥꯏꯔꯤ ꯀꯩꯅꫭ
ꯌꯥꯎꯕꯗ ꯉꯥꯏꯔꯤ
ꯑꯁ ꯂꯨꯝꯃꯅꯤꯅꯅꯥ ꯌꯥꯗꯦ ꯊꯥꯕ ꯉꯝꯗꯦ
ꯍꯥꯥ
ꯑꯣ ꯑꯣꯇꯣ ꯔꯤꯖꯥꯚ ꯑꯣꯇꯣ ꯔꯤꯖꯥꯚ ꯂꯧꯔꯒ ꯂꯥꯛꯄꯅꯦ
ꯀꯔꯤ ꯀꯔꯤ ꯊꯥꯔꯛꯄꯒꯤꯔꯥ
ꯌꯨꯝꯗꯒꯤ ꯍꯟꯖꯥꯡꯒꯨꯝꯕ ꯎꯁꯣꯏꯒꯨꯝꯕꯀꯣ ꯎꯁꯣꯏꯒ ꯁꯧꯒꯔꯤꯒ ꯈꯦꯠꯟꯅ ꯃꯅꯥ ꯃꯁꯤꯡ ꯈꯔꯥ ꯌꯥꯎꯋꯤ ꯄꯨꯔꯥꯗ ꯄꯨꯔꯥ ꯑꯩ ꯗ ꯕꫭꯔꯥ ꯑꯃꯅꯤꯅꯤꯅꯦ ꯄꯨꯔꯛꯏꯗꯣ ꯕꯣꯔꯥ ꯕꯣꯔꯥ ꯑꯃꯅꯤꯅꯦ ꯑꯗꯨꯅꯤ ꯋꯥꯏꯗꯣ
ꯅꯪ ꯅꯁꯥ ꯌꯥꯝ ꯀꯜꯂꯦ ꯍꯥꯏꯅ ꯄꯨꯔ ꯂꯥꯛꯄ ꯌꯥꯗ꯭ꯔꯣ
ꯑꯦ ꯑꯗꯨ ꯑꯣꯏꯔꯁꯨ ꯌꯥꯝ ꯄꯨꯕꯗꯣ ꯀꯔꯤ ꯍꯥꯏꯁꯤꯔꯥ ꯄꯥꯏꯕꯗ ꯅꯨꯡꯉꯥꯏꯇꯕꯀꯣ
ꯎꯝ ꯐꯥꯒꯤ ꯇꯧꯕꯅꯦ
ꯑꯣ ꯇꯣ ꯑꯃ ꯂꯩꯥꯏ ꯈꯪꯅꯕ
ꯑꯥ
ꯑꯗꯨꯗ ꯕꯖꯥꯔꯗꯒꯤ ꯑꯗꯨꯗꯒꯤ ꯂꯥꯛꯈ꯭ꯔꯝꯅꯦ
ꯑꯗꯨ ꯌꯥꯝ ꯉꯜꯂꯦꯅ ꯍꯜꯂꯛꯄ
ꯎꯝ ꯑꯩ ꯍꯦꯛ ꯌꯧꯕꯒ ꯄꯣꯠꯆꯩ ꯍꯦꯛ ꯂꯧꯔꯒ ꯂꯩꯔꯒ ꯑꯩꯒꯤ ꯃꯥꯁꯥꯎ ꯃꯣꯏ ꯃꯣꯏꯁꯨ
ꯎꯝ
ꯑꯗꯨꯗꯒꯤ ꯑꯗꯨꯗꯤ ꯄꯨꯂꯞ ꯘꯔꯤ ꯀꯔꯧꯒ ꯆꯠꯂꯁꯦ ꯍꯥꯏꯅ ꯘꯔꯤ ꯑꯃ ꯀꯧꯔꯒ ꯑꯗꯨꯝ ꯄꯨꯂꯞ ꯂꯥꯛꯈ꯭ꯔꯝꯅꯦꯕ ꯑꯗꯨꯒ ꯁꯤ ꯏꯝꯐꯥꯜ ꯕꯖꯥꯔꯗꯒꯤ ꯃꯁꯥ ꯃꯁꯥꯏ ꯂꯝꯕꯤ ꯇꯣꯡꯉꯥꯟꯕꯅꯤꯅ ꯑꯗꯨꯝ ꯆꯠꯈ꯭ꯔꯦ
ꯑꯣ ꯐꯔꯦꯅꯦ ꯑꯗꯣ ꯀꯩꯅꯣ ꯏꯟꯁꯥꯡ ꯅꯥꯄꯤ ꯊꯥꯔꯛꯑꯕꯗꯤ ꯌꯥꯝ ꯐꯔꯕꯅꯤꯅꯦ
ꯁꯝ ꯇꯧꯔꯗꯤ ꯍꯣꯔꯦꯟ ꯇꯞꯅ ꯄꯨꯡ ꯑꯉꯝ ꯑꯅꯤ ꯑꯍꯨꯝꯗꯣꯏꯗ ꯂꯥꯛꯁꯤꯔ ꯈꯟ ꯂꯩꯕꯅꯤꯕ
ꯑꯣ ꯑꯗꯣ ꯀꯩ ꯀꯩꯗꯧꯅꯤꯡꯉꯥꯏꯔ ꯑꯗꯨꯗ ꯂꯩꯔꯒ ꯉꯥꯏꯍꯥꯛ ꯀꯨꯏꯅ ꯂꯩꯔꯒ ꯇ
ꯑꯁ ꯑꯗꯨ ꯂꯩꯔꯗꯤ ꯄꯣꯊꯥꯕꯤ ꯌꯥꯏꯗꯅ ꯑꯩꯒꯤ ꯀꯩꯅꯣꯁꯨ ꯂꯩꯔꯤꯅ ꯑꯩꯒꯤ ꯀꯥꯖꯤꯟꯒꯨꯝꯕ ꯌꯥꯝ ꯃꯣꯏ ꯃꯣꯏꯁꯨ ꯌꯥꯝ ꯂꯩꯅ ꯈꯨꯟ ꯂꯩꯅ
ꯎꯝ ꯀꯩꯅꯣꯗ ꯕꯤꯁꯅꯨꯄꯨꯔꯗ
ꯎꯝ ꯁꯒꯥꯏ ꯌꯥꯝ ꯂꯩꯔꯗꯨꯗ ꯑꯩꯁꯨ ꯑꯗꯨꯗꯩ ꯍꯥꯟꯅ ꯑꯗꯨꯝ ꯂꯩꯅ
ꯑꯣ ꯑꯣ
ꯑꯩꯒꯤ ꯑꯦꯔꯦꯟ ꯂꯩꯔꯝꯝꯕꯁꯨ ꯂꯩꯔꯤ ꯍꯧꯖꯤꯛ ꯐꯥꯎ
ꯍꯥꯥ
ꯑꯩꯈꯣꯏ ꯑꯩꯈꯣꯏꯒꯤ ꯔꯦꯟꯗ ꯂꯩꯔꯤꯌꯦ ꯑꯗꯨꯗ
ꯑꯣ
ꯑꯗꯨꯝꯑꯗꯨꯗꯤ ꯔꯦꯟꯗꯤ ꯑꯩꯈꯣꯏꯅ ꯍꯥꯟꯅ ꯂꯩꯔꯕꯅꯦꯕꯀꯣ ꯑꯩꯈꯣꯏꯅ ꯁꯤꯗ ꯂꯣꯏꯅ ꯊꯕꯛ ꯇꯧꯕꯒꯤ ꯁꯤꯗ ꯂꯥꯛꯈ꯭ꯔꯦꯕ ꯑꯗꯨ ꯑꯩꯈꯣꯏ ꯈꯨꯟ ꯃꯆꯥ ꯑꯃ ꯃꯥ ꯊꯕꯛ ꯇꯧꯔ ꯂꯩꯕ ꯑꯗꯨꯗ ꯂꯩꯌꯦ ꯃꯥꯅ ꯕꯔꯥ ꯄꯤ ꯂꯩꯅꯤ ꯑꯗꯨꯝ ꯃꯥꯂꯩꯔꯤꯐꯥꯎ ꯎ
ꯂꯝꯕꯤ ꯂꯝꯕꯤ ꯅꯨꯡꯉꯥꯏꯕ꯭ꯔꯣ
ꯍꫭꯏ ꯂꯝꯕꯤ ꯅꯨꯡꯉꯥꯏꯗ
ꯅꯣꯏ ꯅꯣꯏ ꯅꯣꯏ ꯅꯣꯏ ꯘꯔꯤ ꯆꯠꯄꯗꯣ ꯌꯨꯝꯐꯥꯎ ꯊꯤꯜꯂꯛꯑꯣ ꯌꯥꯗꯕ꯭ꯔꯣ
ꯑꯥ ꯂꯥꯏꯟꯗꯤ ꯌꯥꯗꯦ ꯍꯦ
ꯑꯣꯏꯕ꯭ꯔꯥ
ꯂꯥꯏꯟꯗꯤ ꯀ ꯕꯥꯁꯇꯨꯕꯨ ꯀꯃꯥꯏꯅ ꯕꯁ ꯅꯦ ꯕꯁ ꯑꯣꯏꯕꯗꯤ ꯌꯥꯗꯦ ꯑꯗꯨꯅꯤ
ꯑꯣ ꯑꯣ ꯑꯩꯗꯤ ꯆꯨꯝꯅ ꯒꯥꯔꯤ ꯃꯆꯥꯒꯨꯝꯅ ꯍꯥꯏꯗꯤ ꯀꯔꯤꯔ ꯈꯪꯗꯦ ꯒꯥꯔꯤ ꯑꯇꯣꯞꯄ ꯒꯔꯤꯔꯥ ꯍꯥꯏꯅ ꯈꯟꯕ
ꯅꯠꯇꯦ ꯕꯥꯁꯅꯦ ꯆꯜꯂꯤꯗꯨ ꯑꯗꯨꯒꯤ ꯃꯣꯏꯗꯤ ꯃꯣꯏꯗꯤ ꯍꯧꯖꯤꯛ ꯎꯝ ꯕꯖꯥꯔꯗꯒꯤ ꯂꯣꯏꯔꯦꯅ ꯎꯕꯔ ꯕ꯭ꯔꯤꯖ ꯉꯛꯇꯒꯤ ꯂꯣꯏꯔꯦꯅ ꯃꯣꯏꯗꯤ
ꯑꯣ ꯑꯩꯗꯤ ꯎꯝ ꯊꯦꯡꯅ ꯍꯜꯂꯛꯀꯗ꯭ꯔꯥ ꯍꯥꯏꯅ ꯈꯜꯂꯤꯅꯤꯅꯦ
ꯅꯠꯇꯦꯗ ꯑꯊꯦꯡꯅꯍꯜꯂꯣꯏ ꯑꯩꯅ ꯉꯁꯤ ꯍꯥꯏꯗꯤ ꯑꯩꯁꯦ ꯉꯁꯤ ꯋꯥꯀꯤꯡ ꯆꯦꯜꯂꯔꯣꯏ ꯍꯥꯏꯕ ꯈꯪꯉꯤꯕ ꯂꯝꯕꯤ ꯊꯕꯛ ꯆꯠꯄꯅꯤꯅ ꯑꯗꯨꯝ ꯋꯥꯔꯅꯦꯕꯀꯣ ꯑꯗꯨꯅ ꯑꯩꯅ ꯇꯝꯃ
ꯑꯣ
ꯍꯣꯔꯦꯟ ꯇꯞꯅ ꯉꯁꯤꯗꯤ ꯆꯠꯂꯔꯣꯏꯒꯦ ꯆꯦꯜꯂꯔꯣꯏꯒꯦ ꯍꯥꯏꯅꯥ ꯇꯞꯅ ꯂꯥꯛꯔꯒꯦꯅ ꯈꯜꯂꯩꯕꯅꯦꯕ
ꯑꯣ
ꯑꯗꯨꯁꯨ ꯁꯤꯗꯤ ꯆꯠꯂꯔꯣꯏꯗ ꯃꯋꯥꯏꯗ
ꯍꯥꯥ
ꯉꯁꯤꯗꯤ ꯋꯥꯛꯀꯤꯡ ꯆꯦꯜꯂꯔꯣꯏꯕ ꯋꯥꯏꯕ
ꯑꯣ
ꯊꯕꯛ ꯆꯠꯂꯗꯤ ꯊꯕꯛ ꯑꯃ ꯆꯠꯂꯗꯤ ꯆꯠꯂꯔꯣ ꯍꯌꯦꯡ ꯆꯠꯂꯒꯦ ꯃꯈ ꯍꯌꯦ ꯍꯌꯦꯡ ꯁꯟꯗꯦꯅꯤꯀꯣ
ꯎꯝ ꯃꯅꯦ
ꯍꯌꯦꯡꯉ
ꯁꯟꯗꯦꯅꯦ
ꯄꯣꯊꯥꯔꯦ ꯍꯌꯦꯡꯁꯨꯅ ꯍꯣꯏ ꯌꯥꯏ ꯍꯌꯦꯡꯁꯨ ꯄꯣꯊꯕꯤꯔ ꯉꯁꯤꯒ ꯍꯌꯦꯡ ꯍꯞꯇꯥ ꯑꯃꯗ ꯅꯨꯃꯤꯠ ꯑꯅꯤꯗꯨ ꯄꯣꯊꯥꯕ ꯌꯥꯏꯗ
ꯌꯥꯏꯅꯦ ꯑꯗꯣ ꯅꯪ ꯅꯁꯥꯅ ꯌꯥꯔꯗꯤ ꯌꯥꯔꯦ ꯑꯗꯨꯅ
ꯄꯣꯊꯥꯕ ꯍꯥꯏꯕꯁꯨ ꯑꯗꯨꯝ ꯀꯩ ꯍꯥꯏꯁꯤꯔ ꯑꯗꯨꯝ ꯆꯠ ꯁꯨꯝꯅ ꯀꯣꯏꯕꯗꯤ ꯌꯥꯏꯕꯀꯣ ꯑꯗꯨ ꯑꯣꯏ
ꯎꯝ ꯑꯗꯣ ꯀꯩꯅꯣ ꯇꯧꯔꯣꯅꯦ ꯉꯁꯤ ꯆꯠꯇ꯭ꯔꯗꯤ ꯍꯌꯦꯡ ꯆꯔꯆ ꯆꯠꯂꯒ ꯋꯥꯛꯀꯤꯡ ꯆꯠꯄꯒꯤ ꯇꯥꯏꯞꯇ ꯆꯠꯂꯣꯅꯦ
ꯍꯦ ꯆꯔꯆ ꯆꯠꯕꯁꯨ ꯀꯔꯤ ꯍꯥꯏꯁꯤꯔꯥ ꯑꯁ ꯏꯊꯟꯗ ꯑꯣꯃꯤꯅꯒꯣ ꯍꯥꯟꯅꯗꯤ ꯌꯥꯝꯅ ꯆꯆ ꯆꯠꯄꯅꯦ ꯍꯧꯖꯤꯛꯇꯤ ꯄꯥꯛ ꯆꯠꯇ
ꯀꯩꯅꯣ ꯆꯠꯄ ꯌꯥꯏꯅ ꯅꯊꯟꯗ ꯑꯣꯏꯔꯁꯨ
ꯈꯔ ꯂꯥꯞꯄꯗ ꯂꯝꯕꯤꯗꯣ
ꯍꯥꯏꯗ ꯆꯨꯝꯅ ꯐꯥꯒꯤ ꯇꯧꯔꯒ ꯁꯥꯕꯅꯤꯗ
ꯎꯝ ꯆꯠꯅꯤꯡ ꯆꯠꯀꯅꯤ ꯍꯌꯦꯡꯗꯤ ꯑꯗꯨꯕꯨ ꯑꯃꯨꯛ ꯕꯧ ꯌꯦꯡꯗꯤ ꯑꯃꯨꯛ ꯆꯠꯅꯤꯡꯔꯣꯏꯅꯦ
ꯑꯣꯕꯣ ꯌꯦꯡꯖꯔꯨꯅꯨ ꯆꯥꯔꯁꯤꯗ ꯆꯠꯂꯣ
ꯍꯣꯏ ꯀꯞ ꯂꯣꯏꯗ꯭ꯔꯤ ꯐꯥꯎꯁꯦ ꯆꯥꯔꯖꯁ ꯊꯥꯖꯗ꯭ꯣꯏꯅꯤ
ꯍꯣꯏꯔꯣ ꯔꯣꯏ
ꯃꯤꯁꯤꯈꯦ
ꯍꯌꯦꯡꯋꯥꯏ ꯃꯊꯛꯇ ꯆꯠꯅꯤꯡꯉꯥꯏ ꯂꯨꯅꯤꯀꯣ
ꯑꯦ ꯑꯗꯨ ꯂꯣꯏꯔꯗꯤ ꯌꯥꯝꯅ ꯑꯃꯨꯛꯀ ꯍꯧꯕꯅꯤꯗ
ꯃꯊꯛꯇ ꯆꯠꯅꯤꯡꯉꯥꯏ ꯂꯨꯒꯅꯤ ꯍ ꯎꯔꯛ ꯀꯥꯕ ꯌꯦꯡꯅꯤꯡꯉꯩꯁꯤꯗ
ꯑꯗꯨꯅꯁꯨ ꯑꯇꯣꯞꯄ ꯑꯇꯣꯞꯄ ꯃꯇꯝꯗ ꯑꯗꯨꯝ ꯇꯧꯔꯛ ꯂꯣꯏꯅ
ꯍꯥꯏꯦ ꯑꯗꯣ ꯐꯔꯦꯅꯦ ꯀꯥꯏꯅ
ꯎꯝ ꯐꯔꯞꯅꯦ
ꯅꯨꯡꯁꯥ ꯅꯨꯡꯁꯥ ꯌꯥꯝ ꯁꯥꯕ꯭ꯔꯣꯏ ꯅꯨꯡꯁꯥ ꯌꯥꯝ ꯁꯥꯏꯌꯦ ꯍꯥꯏꯕ꯭ꯔꯥ
ꯑꯩꯁ ꯅꯨꯡꯁꯥꯥꯁꯦ ꯈꯟꯗꯦꯅꯦ ꯃꯔꯛꯇ ꯑꯗꯨꯝ ꯁꯥ ꯂꯛꯑ ꯃꯔꯛꯇꯗꯤ ꯈꯔ ꯐꯩꯌꯦ ꯑꯩꯗꯤ ꯍꯧꯖꯤꯛꯇ ꯂꯥꯛꯄꯅꯤꯅ ꯌꯥꯝꯛ ꯌꯥꯝꯅ ꯁꯥꯕꯒꯨꯝ ꯇꯧꯕꯀꯣ
ꯍ
ꯑ ꯑꯗꯨꯗꯒꯤ ꯂꯥꯛꯄꯅꯤꯅ ꯀꯣꯛꯁꯦ ꯀꯩ ꯇꯧꯋꯦ ꯒꯥꯔꯤ ꯇꯣꯡꯕꯗꯨ ꯑꯣꯅꯥꯔ ꯇꯣꯡꯕꯅꯤꯅ
ꯅꯪꯁꯨ ꯍꯩꯅꯗꯕ꯭ꯔꯥ ꯒꯥꯔꯤ ꯇꯣꯡꯕ
ꯅꯠꯇꯦ ꯃꯥꯏꯗꯣ ꯃꯅꯤꯡꯗꯣ ꯑꯝꯗ ꯑꯣꯜꯂꯗꯤ ꯑꯣꯜꯂꯗꯤ ꯐꯛꯛꯇꯥꯏꯕ
ꯑꯥ
ꯑꯗꯣ ꯀꯨꯝꯗꯗꯤ ꯁꯁꯔꯦꯕꯣ
ꯍꯥꯥ
ꯂꯥꯛꯄꯗꯤ ꯇꯥꯇꯥ ꯃꯦꯖꯤꯛꯅꯦꯕ
ꯑꯣ
ꯇꯥꯇꯥ ꯃꯦꯖꯤꯛꯇꯨ ꯃꯣꯏꯅ ꯃꯣꯏꯅ ꯑꯩꯒꯤ ꯃꯆꯧ ꯈꯣꯏꯅ ꯃꯣꯏꯅ ꯃꯄꯨ ꯗ꯭ꯔꯥꯏꯚꯔꯗꯨꯣ ꯈꯪꯕꯒꯀꯣ ꯃꯣꯏꯅ ꯀꯧꯔꯛꯄ
ꯑꯥ
ꯑꯗꯨꯗ ꯃꯅꯤꯡ ꯃꯦꯖꯤꯛꯇꯗꯤ ꯃꯅꯤꯡ ꯑꯣꯏꯕ ꯂꯩꯗꯅ
ꯍ ꯈꯪꯉꯦ
ꯑꯗꯨꯔꯣꯝꯗ ꯇꯧꯃꯒꯤ ꯑꯁ ꯀꯣꯛꯁꯨ ꯀꯩꯝꯇ ꯇꯧꯤꯅꯦ ꯀꯣꯏꯔꯛꯑꯒ ꯏꯝꯐꯥꯜ ꯌꯧꯔꯝꯗꯥꯏꯗꯗꯤ ꯑꯁ ꯀ ꯀꯣꯛꯁꯤ ꯀꯩꯅꯣ ꯇꯧꯤꯅꯦ
ꯀꯣ ꯅꯤꯡ ꯃꯝ ꯇꯧꯅꯦ
ꯑꯗꯣ ꯆꯥꯛ ꯆꯥꯕ꯭ꯔꯣ
ꯇꯥꯏꯗ
ꯍꯧꯖꯤꯛꯅ ꯆꯥꯔꯤꯕ꯭ꯔꯣ
ꯍꯥꯥ
ꯍꯧꯖꯤꯛꯅ ꯆꯥꯛ ꯆꯥꯔꯤꯕ꯭ꯔꯣ
ꯆꯁꯥꯕꯣꯂꯣ ꯔꯦ
ꯎꯝꯅꯨꯡꯉ ꯍꯣꯏ ꯂ ꯄꯣꯠ ꯁꯥꯖꯔꯣꯅ
ꯅꯟꯗꯤ ꯁꯂꯕꯣ
ꯆꯂꯦ ꯆꯗꯤꯗ ꯆꯂꯦ
ꯑꯣ ꯌꯣꯛ ꯍꯟꯕ
ꯎꯝ ꯎꯝ ꯌꯨꯝ ꯍꯅꯤꯡꯉꯥꯏ ꯅꯠꯇꯦ ꯌꯨꯝ ꯍꯅꯤꯡꯉꯥꯏ ꯅꯠꯇꯦ ꯏꯆꯦꯅ ꯀꯣꯏꯕ ꯄꯨꯕꯤꯒꯦ ꯍꯥꯏ ꯍꯥꯥ
ꯅꯣꯏꯁꯤꯅ ꯅꯣꯏꯁꯨ ꯁꯥꯔꯝꯅꯤꯗ
ꯁꯥꯗꯦ ꯑꯩꯈꯣꯏꯅꯗꯤ ꯎꯝ ꯎꯝ ꯑꯗꯨꯝ ꯍꯥꯥ
ꯅ ꯃꯪ꯭ꯔꯣ
ꯅꯣꯡ ꯃꯝꯁꯨ ꯅꯣꯡꯁꯨ ꯃꯝꯃꯦ ꯅꯣꯡꯁꯥꯁꯨ ꯑꯃꯨꯛꯀꯊꯣꯛꯑꯦ ꯈꯪꯗꯦ
ꯉꯁꯤꯗꯤ ꯁꯨꯇꯤ ꯑꯣꯏꯕꯅꯤꯅ ꯑ ꯂꯣꯏꯅꯃꯛ ꯁꯨꯇꯤ ꯃꯥꯜꯂꯦ ꯉꯁꯤꯗꯤ ꯁꯦꯀꯦꯟ ꯁꯇꯔꯗꯦꯅꯤꯅ
ꯍꯥꯎ ꯁꯇꯅꯦ
ꯑꯇꯩ ꯑꯇꯩ ꯁ꯭ꯀꯨꯜꯒꯨꯝꯕ ꯕꯦꯡꯒꯨꯝꯕꯁꯨ ꯑꯇꯩ ꯊꯕꯛ ꯑꯣꯐꯤꯁꯁꯤꯡꯁꯨ ꯑꯌꯥꯝ ꯄꯤꯔꯝꯅꯤ
ꯑꯥ ꯁꯨꯇꯤꯅꯦ ꯉꯁꯤꯗꯤ
ꯅꯨꯡꯉꯥꯢꯕꯅꯦ
ꯅꯨꯡꯉꯥꯏ
ꯀ꯭ꯂꯥꯁ ꯀ꯭ꯂꯥꯁ ꯆꯠꯄ ꯁꯤꯡꯁꯨ ꯀ꯭ꯂꯥꯁ ꯑꯇꯣꯞ ꯑꯇꯣꯞꯄ ꯀ꯭ꯂꯥꯁ ꯆꯠꯄꯁꯤꯡꯁꯨ ꯉꯁꯤꯁꯤ ꯁꯨꯇꯤꯅꯤ ꯍꯥꯢꯅ ꯀꯣꯏꯊꯣꯛꯀꯦ ꯍꯥꯏꯅ ꯂꯩꯕ ꯉꯛꯇꯅꯤ ꯑꯇꯩꯁꯤꯡꯅ ꯎꯍꯝ
ꯀꯣꯢꯕ ꯅꯨꯃꯤꯠꯅꯤꯅꯦ ꯉꯁꯤꯗꯤ ꯍꯥ
ꯃꯣꯏ ꯗꯤ ꯆꯞ ꯆꯔꯕꯅꯤ
ꯑꯩ ꯀꯔꯤꯕꯥ
ꯀꯣꯏꯅꯤꯡꯕꯁꯤꯡꯒꯤꯗꯤ ꯌꯥꯝ ꯆꯞ ꯆꯥꯔꯕꯅꯦꯕ
ꯍꯣꯏ ꯍꯣꯏ ꯍꯣꯏ ꯍꯣꯏ ꯍꯣꯏ ꯌꯦꯁ ꯌꯦꯁ ꯑꯍꯣꯏ ꯍꯣꯏ ꯒ꯭ꯌꯥꯟ ꯇꯥꯏꯌꯦ ꯒ꯭ꯌꯥꯟ ꯇꯥꯏꯌꯦ
ꯍꯝ ꯍꯝ ꯉꯁꯥꯏ ꯑꯌꯨꯛꯇꯤ ꯅꯪ ꯅꯪ ꯀꯔꯤ ꯆꯥꯎꯔꯣ
ꯍꯥꯥ
ꯉꯁꯤ ꯑꯌꯨꯛꯇ ꯀꯔꯤ ꯆꯥꯕ꯭ꯔꯣ
ꯎꯝ ꯑꯩ ꯆꯥꯛ ꯆꯥꯗ꯭ꯔꯤꯌꯦ
ꯑꯁ ꯊꯦꯡꯉꯤꯅ ꯑꯗꯨꯗꯤ
ꯎꯝ ꯆꯥꯅꯤꯡꯗꯕ
ꯅꯪ ꯀꯔꯤ ꯆꯥ
ꯆꯥꯛ ꯆꯥꯢ ꯍꯥꯥ
ꯀꯔꯤ ꯆꯥꯕꯩ ꯆꯥꯛ ꯆꯥꯅꯤꯡꯗꯕ꯭ꯔꯣ
ꯀꯩꯁꯨ ꯆꯥꯗꯦ ꯏꯆꯦ ꯎꯝ ꯀꯔꯤꯁꯨ ꯆꯥꯗꯦ ꯑꯗꯣ ꯆꯥꯛ ꯆꯥꯅꯤꯡꯗꯦ ꯑꯗꯣ ꯏꯆꯦꯟꯅ ꯁꯤꯡꯖꯨ ꯂꯩꯕꯤ ꯒꯦ ꯍꯥꯏꯌꯦ
ꯁꯤꯡꯖꯨ ꯃꯨꯛ ꯆꯥꯔꯥ ꯊꯟꯗꯣꯔꯣ ꯍꯥꯏꯁꯦ
ꯎꯝ ꯍꯣꯔꯦꯟ ꯁꯤꯡꯖꯨ ꯆꯥꯔꯒ ꯍꯣꯔꯦꯟ ꯄꯨꯛ ꯅꯥꯔꯒ ꯑꯃꯨꯛ ꯍꯌꯦꯡ ꯅꯥꯔꯒ ꯁ꯭ꯀꯨꯜ ꯆꯠꯄ ꯌꯥꯔꯣꯏ
ꯍꯦꯍꯦ ꯆꯥꯛꯁꯨ ꯆꯥꯎ ꯍꯦ ꯆꯥꯛ ꯆꯥꯗꯗꯤ ꯀꯨꯏꯅ ꯈꯥꯡꯉꯣꯏꯍꯦ ꯄꯨꯛꯇꯣ
ꯆꯥꯛ ꯆꯥꯕ ꯌꯥꯗꯦ ꯍꯟꯗꯛꯁꯦ
ꯈꯔ ꯅꯣꯏꯅꯤꯡꯉꯥꯏ ꯆꯥꯎꯅꯦ ꯆꯥꯛꯇꯤ
ꯎꯝ ꯆꯥꯅꯦ ꯆꯥꯑꯣ ꯌꯥꯗꯦ ꯆꯥꯋꯣ ꯌꯥꯗꯦ ꯆꯥꯕ ꯆꯪꯕ ꯉꯝꯗꯦ
ꯑꯍꯝ ꯅꯪ ꯅꯣꯏꯅꯤꯡꯉꯗꯤ
ꯌꯥꯝ ꯀꯪꯉꯕꯣ ꯍꯥꯏꯁꯦ ꯑꯩꯁꯦ ꯎꯕꯗ
ꯅꯪꯅ ꯀꯪꯉꯦ ꯍꯥꯏꯕꯒꯤ ꯍꯥꯢꯔꯤꯅꯦ ꯑꯩꯗꯤ ꯈꯪꯗꯦꯅ
ꯌꯥꯝ ꯆꯥꯎꯔꯤꯅꯦꯗ ꯐꯥꯒꯤ ꯇꯧꯕꯅꯦ ꯅꯣꯏꯕꯅꯦ
ꯎꯗꯅꯤꯉꯥꯏꯗꯤ ꯈꯪꯗꯦꯅꯦ
ꯍꯥꯥ
ꯎꯗꯕꯅꯤꯅ ꯑꯩꯗꯤ ꯈꯪꯗꯕ
ꯎꯝ ꯈꯪꯉꯝꯃꯔꯣꯏ ꯅꯪ
ꯈꯪꯅꯤꯀꯣ ꯈꯪꯅꯤ ꯍꯥꯏꯗꯤ ꯈꯪ ꯎꯕꯗ ꯈꯪꯅꯤꯀꯣ ꯅꯪ ꯈꯪꯉꯦ ꯍꯥꯏꯕꯗꯤ ꯆꯤ ꯑꯣ ꯈꯪ ꯃꯁꯛ ꯈꯪꯅꯕ ꯅꯠꯇꯕ ꯑꯤ ꯑꯗꯨ ꯑꯣꯏꯒꯅꯤ ꯍꯥꯏꯕꯅꯦ
ꯎꯝ ꯅꯪ ꯅꯪ ꯈꯪꯉꯤ ꯍꯥꯏꯕꯗꯨ ꯑꯩꯗꯤ ꯈꯪꯉꯤꯅꯦ
ꯑꯁ ꯋꯥꯔꯦ ꯋꯥꯔꯦ
ꯋꯥꯔꯝꯅꯤ ꯋꯥꯔꯝꯅꯤ
ꯎꯝ ꯑꯁꯦꯡꯕꯅꯦ
ꯄꯣꯊꯔꯣꯅꯥ
ꯌꯅꯣꯛ ꯑ ꯎꯝ ꯄꯨꯡ ꯃꯤꯅꯤꯠ ꯌꯥꯡꯈꯩꯃꯨꯛ ꯆꯠꯄꯁꯤ ꯐꯒꯤ ꯅꯠꯇꯦꯅꯦ
ꯒꯥꯔꯤꯗꯔꯣ
ꯃꯥꯅꯤꯅꯦ ꯒꯥꯔꯤꯗ
ꯎꯝ
ꯑꯗꯨꯁꯨ ꯑꯞ ꯗꯥꯎꯟ ꯌꯦꯡꯉꯣ ꯑꯃꯨꯛꯀ ꯑꯞ ꯗꯥꯎꯟꯗꯤ ꯍꯟꯗ꯭ꯔꯦꯠ ꯍꯟꯗ꯭ꯔꯦꯠ ꯃꯤꯅꯤꯠ ꯃꯨꯝꯕ ꯆꯅ ꯀꯔꯤ ꯇꯧꯕꯅꯣ ꯍꯟꯗ꯭ꯔꯦ ꯃꯤꯅꯤꯠꯒꯨꯝꯕꯅꯤꯅ ꯍꯦꯂꯦꯗ ꯄꯨꯂꯞ ꯐꯥꯗꯦ
ꯍꯣꯏ ꯂꯥꯞꯄꯦ ꯈꯔ ꯍꯣꯏ ꯃꯇꯝꯗꯣ ꯈꯔ ꯀꯨꯏꯑꯦ ꯍꯣꯏ
ꯎꯝ ꯀꯤꯂꯣꯃꯤꯇꯔ ꯗ ꯇ꯭ꯋꯦꯟꯇꯤ ꯅꯥꯏꯜ
ꯎꯥ ꯑꯗꯣ ꯅꯪ ꯃꯤ ꯑꯇꯣꯞꯄ ꯊꯥꯕ ꯌꯥꯗꯕ꯭ꯔꯣ
ꯃꯤ ꯑꯇꯣꯞꯄꯗꯤ ꯈꯪꯕ ꯂꯩꯇꯤꯌꯦ ꯄꯜꯃ ꯊꯥꯅꯤ
ꯎꯝ ꯅꯪ ꯅꯪ ꯅꯊꯟꯇ ꯑꯣꯏꯔꯦ ꯈꯪꯕ ꯂꯧꯕ ꯍꯩꯕ
ꯎꯝ ꯑꯗꯣ ꯑꯁꯤꯗꯒꯤꯗꯤ ꯑꯩ ꯑꯗꯨꯝ ꯍꯧꯖꯤꯛ ꯎꯝ ꯕꯤꯁꯅꯨꯄꯨꯔꯗꯗꯤ ꯌꯥꯏꯕ ꯃꯤ ꯂꯣꯏ ꯈꯪꯕ ꯂꯩꯌꯦꯕ ꯑꯗꯨꯝ ꯑꯗꯨ ꯒꯥꯔꯤ ꯆꯠꯄꯁꯤꯡ ꯗ꯭ꯔꯥꯏꯚꯔꯗꯤ ꯈꯪꯗꯦꯕ ꯑꯗꯨꯅ ꯂꯥꯏꯟꯗ ꯆꯠꯂꯒ ꯂꯧꯕꯗꯤꯃꯛ ꯑꯗꯨꯗ ꯌꯧꯔꯗꯦ ꯑꯗꯨ ꯍꯧꯖꯤꯛ ꯀꯩꯅꯣꯗꯤ ꯃꯈꯥꯗꯗꯤ ꯑꯩꯒꯤ ꯏꯅꯦꯈꯣꯏꯒꯨꯝꯕ ꯌꯥꯝ ꯌꯥꯝ ꯂꯩꯕꯀꯣ ꯑꯩꯈꯣꯏ ꯃꯣꯏ ꯄꯣꯠ ꯌꯣꯜꯂꯑꯕ
ꯑꯣ ꯏ ꯆꯤꯀ ꯁꯔꯥꯛ ꯑꯗꯨꯅꯤꯅꯦ
ꯎꯝ
ꯎ ꯑꯁ ꯃꯦꯁꯤ ꯐꯦꯟꯁ ꯂꯥꯛꯑꯦꯕꯣ